ꯑꯣ ꯍꯥꯏꯨ ꯅꯪ ꯁꯤ ꯑꯩ ꯅꯝꯕꯔꯁꯦ ꯀꯔꯝꯕꯅꯣ
ꯕ꯭ꯔꯦꯛꯐꯥꯁ ꯇꯧꯔꯕꯣ ꯀꯩꯅꯣꯗꯣ ꯑꯃ ꯅꯣꯏꯒꯤ ꯅꯆꯥꯅꯨꯄꯥꯒꯤ ꯅꯝꯕꯔ ꯍꯥꯏꯕ꯭ꯔꯣ ꯀꯅꯥꯒꯤ ꯅꯝꯕꯔ ꯍꯧꯖꯤꯛ ꯍꯥꯏꯔꯝꯕ ꯅꯝꯕꯗꯣ ꯀꯩꯅꯣꯗꯣ ꯅꯪꯒꯤ ꯅꯠꯇꯕ ꯑꯃ ꯀꯩꯅꯣ ꯀꯅꯥꯒꯤꯅꯣ ꯅꯝꯕꯔ ꯃꯔꯔꯝ ꯍꯥꯏꯕꯗꯨꯅꯦ
ꯌꯥꯔꯦ ꯍꯥꯏ ꯄꯊꯏ ꯇ
ꯍꯥꯥ
ꯌꯥꯅꯤ ꯇꯣ ꯑꯗꯨ ꯇꯣꯛꯑꯣ ꯍꯥꯏꯕ ꯋꯥꯗ ꯍꯥꯏꯔꯛꯑꯅꯨ ꯍꯥꯏꯕ ꯑꯣ ꯕ꯭ꯔꯦꯛꯐꯥꯁꯇꯨ ꯀꯩꯅ ꯇꯧꯗ꯭ꯔꯤꯌꯦ ꯕ꯭ꯔꯦꯛꯐꯥꯁ ꯁꯦꯝꯒꯦꯅ ꯏꯁꯤꯡ ꯊꯥꯡꯒꯠꯂꯤ ꯑꯣꯁꯦꯝ ꯀ ꯑꯣ ꯆꯥꯗꯣꯏꯅꯦ ꯑꯗꯨꯒ ꯀꯩꯅꯣ ꯆꯦꯡ ꯁꯨꯒꯦꯅ ꯆꯦꯡꯁꯨ ꯆꯥꯝꯃꯤꯕꯅ ꯈꯨꯠꯅꯥ ꯑꯃ ꯑꯝꯅ
ꯋꯥ ꯑꯣꯖꯥꯔꯤꯁꯨ ꯑꯣꯏꯔꯤꯕꯣ ꯑꯣꯖꯥ
ꯑꯉꯥꯡ ꯁ꯭ꯀꯨꯜ ꯀꯥꯕ ꯅꯪꯉꯣꯏ ꯑꯩ ꯍꯥꯟꯅ ꯊꯣꯡꯍꯧꯗ꯭ꯔꯗꯤ ꯃꯃꯤ ꯉꯥꯏ ꯂꯩꯔꯗꯤ ꯃꯣꯏꯗꯤ ꯇꯧꯍꯧ ꯂꯩꯔꯗꯤ ꯊꯦꯡꯗꯣꯏꯕ
ꯊꯕꯛ ꯃꯔꯝ ꯌꯥꯝ ꯑꯣꯏꯀꯣ
ꯎꯝ ꯆꯤꯡ ꯆꯃꯤꯌꯦ ꯆꯦꯡ ꯆꯥꯛ ꯃꯍꯤꯁꯤꯗꯒꯤꯅꯦ ꯑꯣꯠꯀꯤ ꯑꯣꯣꯠ ꯁꯦꯝꯅꯕꯒꯤ ꯏꯁꯤꯡ ꯑꯁꯥꯎ ꯑꯁꯧꯗꯨ ꯂꯧꯍꯧꯗꯣꯏꯅꯦꯕ
ꯑꯗꯨꯀ ꯁꯥꯗꯤ ꯌꯥꯗ ꯂ ꯃꯨꯕ ꯁꯅ
ꯌꯥꯏ ꯑꯗꯨꯁꯨ ꯁꯤꯒꯤꯁꯤꯗꯤ ꯑꯩꯅ ꯀꯩꯅꯣꯒꯤ ꯏꯁꯤꯡꯗꯣ ꯇꯣꯇꯤ ꯏꯁꯤꯡꯅꯤꯅ ꯁꯥꯎꯍꯟꯗ꯭ꯔꯗꯤ ꯅꯨꯡꯉꯥꯏꯇꯦꯗꯅ ꯑꯙꯦ ꯀꯅꯤꯗ
ꯑꯗꯒꯤ ꯀꯩꯅꯣꯗꯨꯁꯨ ꯀꯦꯕ ꯏꯁꯤꯡꯁꯤꯁꯨ ꯂꯩꯔꯦ ꯀꯩꯅꯣꯗꯣ ꯑꯩꯈꯣꯏꯒꯤꯅꯦ
ꯎꯝ
ꯑ ꯍꯧꯁꯨ ꯑꯣ ꯑꯣꯠꯇꯣ
ꯎꯝ
ꯀꯩꯅꯣ ꯇꯧꯕ꯭ꯔꯕ ꯑꯩꯈꯣꯏꯒꯤ ꯎ ꯑꯗꯨꯗꯣ ꯆꯥꯔꯔꯤ ꯃꯥꯗꯨ ꯈꯤꯇꯪ ꯆꯥꯔꯁꯨꯝ ꯆꯥꯛ ꯆꯥꯗ꯭ꯔꯁꯨ ꯑꯗꯨꯝ ꯌꯥꯕ ꯅꯠꯇ꯭ꯔꯣ
ꯌꯥꯏꯦ
ꯑꯩꯁꯨꯦ ꯑꯗꯨꯃꯥꯏꯅ ꯇꯧ ꯇꯥꯔꯦ
ꯎꯝ ꯃꯥꯅꯦ ꯐꯥꯏꯕꯔ ꯉꯛꯇꯅꯦꯕ ꯆꯥꯕꯗꯤ ꯌꯥꯝ ꯐꯩꯌꯦꯕ
ꯎꯝ ꯑꯩ ꯐꯥꯏꯕꯔ ꯃꯍꯤꯁꯨ ꯊꯛꯏ ꯑꯗꯒꯤ ꯐꯥꯏꯕꯔꯁꯨ ꯆꯥꯗꯣꯏꯅꯤꯗꯤ ꯑꯣꯠꯇꯣ
ꯑꯣꯣ ꯆꯕ ꯐ ꯆ
ꯑꯗꯥꯒꯤ ꯑꯥꯃꯥ ꯀꯦꯏꯅꯣ ꯗꯨ ꯀꯦꯏ ꯍꯥꯏꯕꯥ ꯃꯤꯃꯤꯡ ꯃꯃꯤꯡ ꯀꯕꯒ꯭ꯔꯦ꯫ ꯁꯌꯥꯁꯤꯁ
ꯆꯤꯌꯥ ꯁꯤꯗ ꯂꯣ꯫
ꯐꯥꯕ꯭ꯔꯥ ꯑꯗꯨꯗꯨ꯫
ꯁꯤ ꯑ ꯁꯤꯠꯁ ꯑꯧ ꯐꯩꯌꯦꯅ ꯍꯥꯏꯕꯅꯤ ꯑꯩꯁꯨ ꯐꯅꯌꯥꯝꯗꯤ ꯊꯛꯑꯝꯕꯅꯦ
ꯒ꯭ ꯀꯅꯥꯕꯨꯡ
ꯑ ꯍ ꯑꯩꯒꯗꯤ ꯈꯪꯗꯦ ꯀꯃꯥꯏꯅ ꯍꯥꯏꯗꯣꯏꯅꯣ ꯈꯪꯗꯦ ꯑꯗꯨꯝ ꯊꯛꯄꯗꯤ ꯑꯗꯨꯝ ꯊꯛꯑꯦꯕ ꯐꯩ ꯍꯥꯏꯕ ꯉꯩꯁꯦ ꯑꯌꯥꯝꯕ ꯊꯛꯑꯦ ꯑꯗꯨ ꯆꯤꯌꯥ ꯁꯤꯗ ꯁꯨ ꯑꯩ ꯊꯀꯄꯥ ꯂꯣꯏꯕꯥ ꯉꯃꯗꯅꯥ ꯅꯍꯟ꯫ ꯑꯦꯛꯁꯄꯥꯏꯔ ꯑꯣꯏꯁꯤꯅꯂꯛꯇꯅꯥ ꯂꯪꯊꯣꯈ꯭ꯔꯕꯅꯦ ꯑꯃꯨꯛ꯫
ꯑꯗꯣ ꯀꯔꯕꯥꯏꯁ ꯃꯍꯩꯔꯣ ꯀꯩꯅꯣ
ꯑꯥ ꯃꯥ ꯃꯔꯨꯅꯦ ꯑꯈꯣꯏ ꯒꯤ ꯊꯣꯏꯗꯤꯡ ꯃꯔꯨ ꯗꯨ꯫ ꯑꯗꯨ ꯒꯨꯝꯕꯥ ꯅꯦ ꯀꯣ꯫ ꯄꯥꯝꯕꯤ ꯃꯥꯒꯤ ꯃꯔꯨꯗꯨꯅ ꯁꯨꯝ ꯑꯩꯈꯣꯏ ꯁꯤꯗꯁꯨ ꯄꯥꯝꯕꯤ ꯑꯣꯏꯅ ꯑꯗꯨꯝ ꯍꯧꯋꯦꯕ ꯑꯩ ꯑꯩꯒꯤ ꯁꯤꯗꯩꯗ ꯍꯧꯔꯝꯃꯦꯕꯀꯣ ꯃꯔꯨ ꯃꯌꯥꯝ ꯇꯥꯁꯟꯕꯒꯤ ꯇꯞ ꯇꯥꯏꯞꯇ ꯍꯧꯔꯝꯃꯦ ꯑꯗ ꯑꯩꯈꯣꯏꯒꯤ ꯊꯣꯏꯖꯤꯟꯒꯤ ꯑꯗꯨꯃꯥꯏꯅ ꯋꯥꯡꯉꯦ ꯃꯥꯁꯦ ꯂꯥꯏꯒꯩꯁꯦ ꯄ ꯀꯄꯜ ꯃꯆꯨꯒꯤ ꯇꯔ ꯇꯥꯏꯞꯇꯒ ꯁꯥꯞꯄꯅꯦꯕ ꯔꯁꯤꯖ ꯖ ꯉꯥꯃꯨꯛ ꯑꯃ ꯍꯧꯕꯅꯤꯅꯦ ꯑꯗꯨꯗ ꯃꯣꯏꯁꯨ ꯊꯥꯛꯈꯤꯕꯜ
ꯑꯣꯏꯔꯒꯗꯤ
ꯊꯛꯑꯝꯃꯦ ꯑꯅꯤ ꯑꯍꯨꯝ ꯃꯌꯥ ꯊꯛꯑꯃꯦ ꯀꯩꯁꯨ ꯌꯥꯝ ꯇꯥꯡꯗꯕꯅꯦ ꯂꯨꯄꯥ ꯆꯅꯤ ꯌꯥꯡꯈꯩꯗ ꯀꯩꯅꯣꯝꯇꯪ ꯄꯤꯕꯅꯦꯕ
ꯃꯥꯁꯨ ꯀꯩꯅꯣꯔꯥ ꯑꯗꯨꯗ ꯃꯥꯁꯨ ꯋꯦꯠ ꯍꯟꯊꯕꯗ ꯃꯇꯦꯡ ꯄꯥꯡꯉꯤꯔ
ꯑ ꯂꯣꯏꯅꯃꯛ ꯄꯥꯡꯕꯅꯦꯥ ꯀꯥꯟꯅꯩ ꯍꯥꯏꯕꯗꯤ ꯂꯣꯏꯃꯛꯇꯤ ꯀꯥꯟꯅꯩ ꯍꯥꯏꯕꯅꯤ ꯃꯥꯁꯨ
ꯑꯗꯣ ꯀꯩꯅꯣꯗꯤ ꯃꯥꯁꯦ ꯑꯩꯅ ꯈꯪꯉꯤꯁꯤꯅ ꯅꯣꯔꯃꯦꯜꯂꯤ ꯁꯤꯡꯗ ꯊꯛꯇꯣꯏꯔꯥ ꯃꯥꯁꯦ ꯂꯨꯝꯕꯨ ꯂꯨꯝꯕꯨ ꯁꯥꯕ ꯑꯁꯧ ꯑꯁꯥꯕꯗ ꯊꯛꯇꯣꯏꯔꯥ ꯀꯃꯥꯏꯅ ꯇꯧꯕꯅꯣ
ꯏꯁꯤꯡ ꯑꯏꯤꯡꯕꯗ ꯑꯗꯨꯝ ꯊꯛꯑꯦ ꯑꯩꯗꯤ ꯅꯣꯡꯃꯃꯅꯦ ꯅꯣꯡꯃꯃ ꯇꯤꯡꯉꯝꯗꯣꯏꯅꯦꯕ ꯅꯨꯡꯗꯥꯡꯗ ꯍꯥꯞꯄꯝꯃꯦꯗꯅ ꯃꯥꯁꯦ
ꯎꯝ
ꯆꯥꯃꯁ ꯆꯥꯃꯁ ꯑꯃꯃꯨꯛꯀꯤ ꯆꯥꯡ ꯍꯥꯞꯄꯝꯃꯦ ꯑꯗꯨꯗꯨꯒ ꯇꯤꯡꯉꯒ ꯊꯝꯃꯝꯃꯦꯗ ꯅꯨꯡꯗꯥꯡ ꯑꯃ ꯁꯣꯛ ꯇꯧꯗꯣꯏꯅꯦꯕ ꯀꯩꯅꯣꯗ ꯏꯁꯤꯡꯗ
ꯑꯣ ꯇꯨꯝꯃꯝꯗꯥꯏꯗ ꯊꯝꯃꯝꯃ ꯂꯣꯏꯔꯦ
ꯑꯥ ꯑꯗꯨꯒ ꯍꯌꯦꯡ ꯅꯣꯡꯉꯥꯜꯂꯒ ꯊꯥꯛꯄꯤꯕ ꯀ ꯏꯁꯝ ꯆꯥꯟ ꯃꯥꯔꯤꯗ ꯍꯟꯁꯥꯡ ꯈꯪꯗꯦ ꯀꯔꯤ ꯊꯣꯡꯗꯣꯏꯅꯣ ꯑꯉꯥꯡꯒꯤ ꯖꯍꯥꯟ ꯑꯝꯇ ꯂꯣꯏꯁꯤ ꯉꯔꯥꯡ ꯃꯥꯒꯤ ꯏꯟꯖꯥꯡ ꯉꯔꯥꯡꯒꯤ ꯑꯃꯝ ꯊꯣꯡꯕꯗꯣ ꯈꯥꯛꯄꯅꯦꯕ ꯃꯥꯥꯏ ꯍꯌꯦꯡ ꯅꯪꯗ꯭ꯔꯗꯤꯅ ꯁꯤ ꯀꯃꯥꯏꯅ ꯆꯥꯖꯈ꯭ꯔꯕꯅꯤ ꯃꯣꯏꯗꯤ
ꯂꯩꯔꯤꯕꯔꯤꯕ
ꯂꯩꯔꯤꯌꯦ ꯌꯥꯝꯒ ꯄꯣꯠꯅꯤꯍꯦ ꯊꯣꯡꯉꯤꯗ
ꯇꯣ ꯃꯣꯏꯗꯤ ꯄꯨꯡ ꯀꯌꯥ ꯀꯌꯥꯗꯒꯤ ꯀ꯭ꯂꯥꯁ ꯍꯧꯒꯦ
ꯄꯨꯡ ꯃꯥꯄꯜ ꯃꯤꯅꯤꯠ ꯅꯤꯐꯨ ꯃꯥꯄꯜ ꯃꯤꯅꯠ ꯅꯤꯐꯨ ꯍꯥꯏꯕ꯭ꯔꯣ ꯅꯤꯐꯨ ꯃꯉꯥ ꯍꯥꯏꯕ꯭ꯔꯣ ꯅꯤꯐꯨ ꯃꯉꯥ ꯍꯥꯕ꯭ꯔꯔꯣ
ꯑꯩꯈꯣꯏꯒꯤꯅ ꯄꯨꯡ ꯇꯔꯥꯃꯥꯊꯣꯏ ꯁ꯭ꯋꯥꯏꯗꯩ
ꯎꯝ ꯎꯝ
ꯑꯗꯣ ꯅꯣꯏ ꯅꯣꯏꯒꯤ ꯀꯩꯅꯣꯒꯤꯅ ꯑꯉꯥꯡꯒꯤꯅ ꯑꯉꯥꯡ ꯑꯣꯏꯒꯦꯔꯥ ꯑꯍꯟꯒꯤꯅ ꯀꯩ ꯊꯣꯡꯗꯣꯏꯕ ꯏꯟꯖꯥꯡ ꯈꯪꯗ꯭ꯔꯤ
ꯑꯍꯟꯒꯤ ꯀꯔꯤ ꯊꯣꯡꯗꯣꯏꯅ ꯑꯩ ꯈꯪꯗ꯭ꯔꯤ ꯃꯅꯤꯅ ꯊꯣꯡꯖꯔꯛꯅꯤ ꯍꯟꯖꯥꯡꯗꯤ ꯑꯩ ꯑꯉꯥꯡꯁꯤ ꯑꯩꯒꯤ ꯉꯥꯏꯍꯥꯛꯇꯪꯁꯤ ꯅꯪꯈ꯭ꯔ ꯂꯣꯏꯔꯦ ꯑꯇꯩꯒꯤꯗꯤ ꯑꯇꯩꯒꯤ
ꯑꯩꯁꯨ ꯉꯥꯏꯍꯥꯛꯇꯪꯒꯤ ꯃꯃꯥꯡꯗ ꯔꯦꯗꯤꯑꯣꯒꯤ ꯄꯥꯎꯈꯨꯝꯒꯤꯇꯥꯏꯞ ꯇꯧꯔꯝꯃꯤꯅꯦ ꯑꯗꯨꯗ ꯃꯣꯏꯒꯤ ꯋꯥꯍꯪ ꯑꯩꯒꯤ ꯄꯥꯎꯈꯨꯝ ꯑꯩꯒꯤ ꯇꯧꯕꯗ ꯑꯗꯨꯅꯦ ꯇꯥꯐꯝ ꯈꯪꯗꯕꯁꯨ ꯌꯥꯝ ꯌꯥꯎꯋꯤ ꯑꯗꯨ ꯈꯪꯗꯦ ꯑꯗꯨꯅ ꯋꯥ ꯉꯥꯡꯕꯗ ꯑꯩꯈꯣꯏꯁꯨ ꯃꯌꯦꯛ ꯁꯦꯡ ꯁꯦꯡꯅ ꯅꯨꯡꯁꯤ ꯅꯨꯡꯁꯤꯕ ꯋꯥꯍꯩ ꯀꯌꯥꯒ ꯂꯣꯏꯅ ꯅꯠꯇ꯭ꯔꯗꯣ
ꯃꯥꯅꯦ ꯈꯔ ꯈꯔ ꯁꯦꯡ ꯁꯦꯡꯅ ꯉꯥꯡꯅꯁꯦ ꯑꯩꯗꯨꯅꯦ ꯑꯩꯅ ꯉꯥꯡꯕꯁꯦ ꯁꯦꯡꯗꯕ ꯌꯥꯝ ꯃꯥꯜꯂꯦ ꯍꯥꯏꯕ ꯏꯁꯥꯥꯏꯇꯣꯝꯇ ꯑꯗꯨꯝ ꯈꯜꯂꯤꯅꯦ ꯉꯔꯥꯡꯒꯗꯣ ꯑꯩꯁꯦ ꯂꯣꯛ ꯊꯨꯡꯕꯒꯤ ꯇꯥꯏꯞꯇ ꯇꯧꯔꯒ ꯑꯃꯈꯛ ꯅꯥꯇꯣꯟꯕꯗꯣ ꯅꯥꯇꯣꯟꯒꯗꯤ ꯐꯨꯟꯒ ꯐꯨꯜꯂꯒ ꯇꯧꯕꯒꯤ ꯃꯑꯣꯡ ꯑꯃ ꯇꯧꯈ꯭ꯔꯦꯕ
ꯁꯦꯡꯕꯨꯗꯤ ꯁꯦꯡꯉꯦ ꯑꯗꯨꯒ ꯑꯩ ꯑꯩꯒꯤꯁꯨ ꯑꯩꯗꯤ ꯑꯩꯒꯤ ꯗꯞꯇ ꯅꯣꯏꯅ ꯁꯨꯝ ꯇꯥꯕꯗ ꯑꯩꯅ ꯉꯥꯡꯕꯁꯤ ꯋꯥꯌꯥꯝꯅꯥ ꯍꯧꯖꯤꯛꯄꯨꯗꯤ ꯀꯩꯅꯣ ꯈꯤꯇꯪꯗꯤ ꯐꯥꯊꯔꯦ ꯑꯗꯨꯁꯨ ꯌꯥꯝ ꯊꯨꯕ ꯌꯥꯎꯕ꯭ꯔꯕ ꯑꯩ ꯉꯥꯡꯕꯗ
ꯊꯨꯏꯑ
ꯇꯞ ꯇꯞꯅ ꯉꯥꯡꯕꯗꯣ
ꯑꯣꯌ ꯑꯉꯥꯡꯕꯗ ꯊꯨꯏꯕ ꯑꯩꯈꯣꯏ ꯃꯌꯦꯛꯄꯨꯗꯤ ꯁꯦꯡꯉꯦ ꯑꯗꯨꯒ ꯋꯥ ꯉꯥꯡꯕ ꯊꯨꯕꯗꯣ ꯑꯗꯨꯗꯤ ꯊꯨꯏ
ꯑꯗꯨ ꯇꯧꯔꯤꯁꯦ ꯑꯩꯈꯣꯏꯁꯦ ꯀꯩ ꯌꯦꯟꯁꯥꯡ ꯊꯣꯡꯈ꯭ꯔꯕꯅꯣ ꯈꯪꯗꯦ ꯊꯣꯡꯗꯤ ꯊꯣꯡꯉꯟꯈꯤꯔꯣꯏ ꯑꯉꯥꯡ ꯍꯧꯖꯤꯛꯇ ꯊꯤꯟꯗꯣꯛꯈꯤꯗꯉꯥꯏꯅꯤ ꯑꯉꯥꯡꯖꯤꯛ
ꯀꯣꯕꯤ ꯃꯁꯣꯏꯗꯤ ꯂꯩꯌꯦꯕꯀꯣ ꯁꯤꯁꯦ ꯊꯣꯡꯅꯕ ꯃꯜꯁ ꯁꯤꯔ ꯈꯪꯗꯦ ꯀꯣꯕꯤ ꯃ ꯁꯣꯏ ꯊꯣꯡꯕꯁꯨ ꯍꯥꯎꯕꯅꯦ
ꯍꯥꯎꯕꯅꯤ ꯑꯩꯁꯦ ꯍꯣꯔꯦꯟ ꯀꯩꯅꯣꯗꯣ ꯑꯝꯇ ꯂꯧ ꯇꯥꯔꯦ ꯑꯁꯦꯡꯕꯒꯤ ꯑꯩꯈꯣꯏꯁꯤꯒꯤ ꯕꯣꯇꯜꯗꯣ ꯑꯩꯉꯣꯟꯗ ꯕꯣꯇꯜ ꯑꯍꯨꯝꯗꯤ ꯂꯩꯌꯦ ꯀꯩꯅꯣ ꯇꯧꯔ ꯑꯍꯥꯡꯕꯗꯣ ꯑꯩꯈꯣꯏꯒꯤ ꯖꯔ ꯕꯣꯠꯇꯜꯗꯣ ꯑꯍꯨꯝꯃꯛꯇꯤ ꯉꯝꯃꯔꯣꯏ ꯂꯨꯄꯥ ꯌꯥꯡꯈꯩꯒꯤ ꯑꯍꯨꯝ ꯇꯧꯕꯅꯦꯕꯀꯣ
ꯑꯗꯣ ꯂꯧꯔꯒ ꯅꯪ ꯑꯅꯤꯔꯛ ꯑꯍꯨꯝꯂꯛꯁꯨ ꯅꯣꯏ ꯅꯣꯏꯒꯤ ꯖꯒꯥ ꯀꯗꯥꯋꯥꯏꯗ ꯑꯣꯏꯒ ꯒꯦ
ꯑꯩꯈꯣꯏꯒꯤꯗꯤ ꯑꯩꯈꯣꯏ ꯁꯤꯗꯩ ꯈꯔ ꯊꯣꯛꯂꯛꯑꯒ ꯃꯇꯦꯝ ꯊꯥꯡꯗꯣꯏꯅ ꯒꯥꯔꯤꯗ ꯍꯥꯞꯄ ꯅꯨꯡꯉꯥꯏꯗꯦ ꯑꯗꯣ ꯑꯩꯈꯣꯏꯒꯤꯗꯤ ꯀꯩꯅꯣꯅꯦ ꯖꯥꯔꯁꯦ ꯑꯩꯈꯣꯏ ꯃꯥꯍꯣꯏꯒꯤꯕꯨꯗꯤ ꯑꯩꯈꯣꯏ ꯇꯣꯇꯤ ꯇꯥꯔꯛꯄꯒꯤ ꯏꯁꯤꯡꯗꯨꯅ ꯑꯗꯨꯝ ꯃꯣꯏꯗꯤ ꯑꯗꯨꯝ ꯂꯨꯝꯃꯒ ꯑꯗꯨꯝ ꯊꯛꯆꯩꯌꯦꯕꯀꯣ ꯑꯥꯗ ꯖꯔ ꯒꯤ ꯁꯤꯅ ꯑꯩꯈꯣꯏ ꯃꯤ ꯑꯍꯨꯝꯃꯨꯛ ꯊꯛ ꯑꯗꯣ ꯑꯩꯈꯣꯏ ꯑꯍꯨꯝ ꯃꯛꯊꯛ ꯄꯥꯁꯦ ꯑꯩꯉꯣꯟꯗ ꯗ ꯍꯦꯟꯅ ꯃꯣꯏ ꯃꯇꯩ ꯃꯅꯥ ꯑꯅꯤꯈꯛ ꯂꯩ ꯑꯩꯉꯣꯟꯗ ꯍꯦꯟꯅ ꯏꯁꯤꯡꯗꯣ ꯁꯤꯖꯤꯟꯅꯩ ꯍꯥꯏꯕ ꯃꯣꯏꯅ ꯑꯃꯨꯛ ꯑꯗꯨꯅ ꯑꯩꯅ ꯍꯥꯏꯁ ꯑꯩꯅꯗꯤ ꯑꯗꯨꯝ ꯂꯧꯕ ꯑꯗꯨꯝ ꯅꯣꯡ ꯐꯥꯗꯣꯛꯁꯨ ꯃꯣꯏꯁꯨ ꯂꯧ ꯅꯠꯇ꯭ꯔꯒꯁꯨ ꯑꯩ ꯄꯩꯁꯥ ꯄꯤꯒꯦ ꯂꯧ ꯍꯥꯏꯕꯦ ꯃꯥꯏ ꯅꯨꯄꯥꯗꯨꯁꯨ ꯍꯦꯛꯇ ꯑꯩꯈꯣꯏ ꯏꯌꯥꯝꯕ ꯑꯃ ꯂꯩ ꯒ ꯇꯟꯚ ꯇꯔꯦ ꯑꯗ ꯑꯩꯅ ꯇꯜꯂꯗꯤ ꯇꯜꯂꯣꯅ ꯑꯩꯁꯨꯨꯡ ꯂꯧꯋꯦ ꯂꯧ ꯑꯗꯨꯕ ꯑꯩꯅꯗꯤ ꯑꯗꯨꯝ ꯂꯧꯕ ꯕꯔꯥꯕꯔ ꯃꯔꯛꯇ ꯈꯔ ꯂꯧꯃꯤꯟꯅꯕ ꯌꯥꯏꯗꯅ ꯊꯥꯃꯤꯟ ꯆꯥꯃꯤꯟꯅꯩꯅꯤ ꯑꯗꯨ ꯑꯗꯩ ꯄꯩꯁꯥ ꯄꯨꯊꯣꯛ ꯍꯥꯏꯕꯁꯨ ꯅꯠꯇꯕ ꯑꯗꯨ ꯈꯤꯇꯪꯒꯤ ꯑ ꯂ ꯂꯧꯇꯅꯔꯤꯕ ꯑꯗ ꯑꯩꯁꯨ ꯂꯧꯗꯕ ꯍꯧꯖꯤꯛ ꯑꯩꯅ ꯂꯧꯔꯨꯔꯦꯗꯅ ꯍꯧꯔꯛꯑꯅꯤ ꯃꯣꯇꯟꯗꯒꯍꯥꯟꯖꯜꯂꯒ ꯊꯝꯗꯦ ꯣꯏꯅꯦ ꯃꯣꯏꯒꯤ ꯕꯇꯜ ꯃꯆꯥꯗ ꯄꯣꯊꯣꯔꯑꯒ ꯏꯁꯤꯡ ꯊꯛ ꯅꯅꯦꯅ ꯑꯩꯅ ꯂꯧꯔꯨꯕ ꯄꯣꯠꯇꯣ ꯑꯗꯨ ꯂꯧꯅꯤꯡꯉꯛꯇꯦ ꯍꯥꯏꯕ
ꯎ ꯍꯣꯏ ꯍꯣꯏ ꯑꯉꯝ ꯑꯉꯝꯕ ꯇꯧꯕ ꯍꯥꯏꯗꯨꯅꯤ
ꯍꯣꯔꯦꯟꯕꯨꯗꯤ ꯑꯃ ꯂꯧꯔꯒꯦ ꯌꯥꯝ ꯅꯨꯡꯉꯥꯏꯇ꯭ꯔꯦ ꯁꯨꯃꯥꯏꯅ ꯑꯩꯁꯨ ꯀꯩꯅꯣ ꯇꯧꯋꯦꯕ ꯏꯁꯤꯡꯒ ꯂꯨꯝꯃꯝꯗꯕ ꯑꯗꯒꯤ ꯇꯣꯇꯤ ꯏꯁꯤꯡ ꯇꯥꯔꯛꯄꯁꯦ ꯃꯤꯅꯕꯨꯗꯤ ꯇꯣꯇꯤ ꯏꯁꯤꯡ ꯗꯥꯏꯔꯦꯛꯂꯤ ꯂꯨꯝꯃ ꯊꯛꯑꯣꯗꯤ ꯍꯥꯏꯅꯕꯅꯦ ꯑꯗꯣ ꯑꯩꯗꯤ ꯑꯗꯨꯝ ꯗꯥꯏꯔꯦꯛ ꯑꯗꯨꯝ ꯊꯛꯆꯟꯕꯁꯨ ꯌꯥꯎꯋꯦ ꯍꯥꯏꯕ ꯃꯌꯥꯝ ꯑꯃ
ꯑꯁ ꯇꯜꯂꯤꯍꯦ ꯑꯗꯨꯗꯤ
ꯑꯗ ꯌꯥꯎꯔꯤꯅꯤ ꯑꯗꯣ ꯐ ꯄꯣꯟꯇꯦ ꯈꯪꯉꯦ ꯑꯗꯣ ꯉꯥꯏꯍꯥꯛꯀꯤꯤ ꯑꯊꯣꯛ ꯍꯣꯏ ꯉꯥꯏꯍꯥꯛ ꯁꯤꯇꯣ
ꯀꯟꯕꯕꯨ ꯉꯝꯗ꯭ꯔꯒꯁꯨ ꯐꯤꯜꯇꯔ ꯇꯧꯔꯒ ꯊꯛꯄ ꯑꯣꯏꯗꯤ ꯐꯕ ꯑꯗꯨ ꯅꯠꯇꯕꯅꯤꯅ ꯍꯥꯏꯐꯦꯠ ꯊꯣꯛꯑꯒ ꯊꯛ ꯑꯗꯨꯒꯨꯝꯕꯗꯨꯗꯤ ꯅꯨꯡꯉꯥꯏꯇꯦ ꯑꯩꯈꯣꯏꯒꯤ ꯇꯣꯇꯤꯒꯤ ꯏꯁꯤꯡꯁꯤꯗꯤ ꯏꯔꯨꯖꯕ ꯀꯩꯀꯥ ꯑꯗꯨꯝ ꯁꯤꯖꯤꯟꯅꯩ ꯀꯩꯅꯣꯗꯤ ꯇꯧꯗꯦꯕ ꯑꯩꯈꯣꯏꯗꯤ
ꯎꯝ
ꯑꯗꯨ ꯊꯛꯇꯦꯕ ꯑꯝꯇ ꯖꯥ ꯑꯗꯨꯝ ꯂꯧꯋꯤꯕ ꯊꯛꯄꯒꯤꯗꯤ
ꯑꯗꯒꯤ ꯑꯗꯒꯤ ꯀꯩꯅꯣꯗꯣ ꯑꯩꯁꯨ ꯂꯩꯔꯤꯌꯦ ꯍꯧꯖꯤꯛ ꯑꯩꯁꯨ ꯍꯧꯖꯤꯛ ꯆꯝꯐꯨꯠ ꯆꯥꯕꯁꯤꯗ ꯀꯩꯅꯣ ꯈꯔꯁꯨ ꯆꯥꯗꯣꯏꯅꯦ ꯍꯧꯖꯤꯛ ꯀ ꯀꯦꯕ ꯑꯣꯠꯇ ꯑꯣꯠꯇꯨꯁꯨ ꯈꯤꯇꯪ ꯁꯥꯍꯜꯂꯒ ꯆꯝꯐꯨꯇꯤ ꯃꯃꯤꯡꯒꯤ ꯑꯣꯏꯅ ꯆꯥꯕꯅꯤꯗ ꯑꯩꯈꯣꯏ ꯈꯣꯢꯕꯥꯒꯤ ꯐꯨꯠꯅꯕ ꯉꯥꯟꯕꯤꯕ ꯑꯗꯨ ꯑꯩꯒꯤꯁꯨ ꯈꯤꯇꯪ ꯈꯤꯇꯪ ꯌꯥꯎꯁꯟꯕꯗꯨꯗ ꯑꯣꯠ ꯆꯥꯔꯅꯤ ꯑꯗꯨꯒ ꯆꯥꯛꯁꯦ ꯍꯣꯔꯦꯟ ꯈꯔ ꯊꯦꯡꯂꯞ ꯄꯨꯡ ꯑꯁꯦꯡꯕꯩꯗꯤ ꯄꯨꯡ ꯕꯥꯔꯣ
ꯆꯥꯎ ꯑꯗꯨꯝ ꯑꯍꯥꯟꯕ ꯊꯥꯗꯕꯗ ꯆꯝꯐꯨꯠꯇꯣ ꯑꯗꯨꯝ ꯆꯥꯎ ꯅꯨꯡꯇꯤꯒꯤ ꯄꯨꯛꯇꯣ
ꯎꯝ ꯑ ꯑꯗꯨꯅꯤ ꯇꯧꯔꯤꯁꯦ ꯑꯗ ꯑꯩꯁꯨ ꯍꯣꯔꯦꯟꯁꯦ ꯆꯝ ꯄꯣꯠꯀꯤ ꯃꯆꯜꯁꯦ ꯂꯣꯏꯔꯦ ꯑꯩꯅ ꯍꯧꯖꯤꯛ ꯑꯩꯈꯣꯏꯒꯤ ꯕꯤꯟꯁꯄꯨꯗꯤ ꯈꯔ ꯂꯩꯔꯤꯌꯦ ꯀꯩꯅꯣꯒ ꯑꯩꯅ ꯍꯧꯖꯤꯛꯅ ꯂꯩꯗꯣꯏꯁꯦ ꯒꯖꯔꯒꯅꯦ ꯒꯖꯔ ꯈꯔ ꯂꯧꯒꯦ ꯑꯗꯨꯒ ꯀꯩꯅꯣꯒ ꯀꯥꯎꯔꯦ ꯀꯨꯁꯥꯅꯦ ꯑꯗꯨꯒ ꯀꯩꯅꯣ ꯃꯥꯏꯔꯦꯟꯖꯨ ꯑꯃ ꯂꯧ ꯃꯥꯏꯔꯦꯖꯨ ꯉ
ꯎꯝ
ꯑꯗꯒꯤ ꯑꯩꯅ ꯇꯧꯔꯤꯁꯤ ꯑꯗꯨꯃꯥꯏꯅ ꯆꯝꯐꯨꯠ ꯆꯥꯔꯦꯗꯅꯀꯣ꯫ ꯑꯗꯨꯒ ꯃꯔꯛꯇ ꯀꯩꯅꯣ ꯍꯥꯞꯄ꯫ ꯎꯝ ꯄꯦꯔꯨꯛ ꯐ꯭ꯔꯦꯁꯇꯣ ꯈꯔ ꯑꯣꯏꯅ ꯍꯦꯡꯅ ꯍꯥꯞꯄꯦ ꯑꯗꯨꯒ ꯊꯕꯤꯁꯨ ꯐ꯭ꯔꯦꯁ ꯑꯣꯏꯅ ꯍꯥꯏꯗꯤ ꯐ꯭ꯔꯦꯁ ꯑꯣꯏꯅ ꯆꯥꯕ ꯌꯥꯕ ꯄꯣꯠꯅ ꯃꯔꯛꯇ ꯐ꯭ꯔꯦꯁ ꯑꯣꯏꯅ ꯍꯥꯞꯄꯦ꯫ ꯄꯦ ꯑꯗꯨ ꯌꯥꯗꯕ ꯄꯣꯠꯅ ꯑꯗꯨꯝ ꯐꯨꯠꯄ ꯑꯗꯨꯒ ꯄꯨꯂꯞ ꯑꯌꯨꯛꯇ ꯉꯍꯥꯛ ꯆꯥꯕ ꯇꯧꯔꯤꯁꯦ꯫
ꯌꯥꯏ ꯌꯥꯏ ꯅꯪ ꯅꯪꯅ ꯅꯪꯅꯅꯦ ꯅꯨꯡꯉꯥꯏꯒꯗꯕ ꯃꯑꯣꯡꯗ ꯏꯁꯥꯗ ꯀꯩꯅꯣ ꯇꯧꯒꯗꯕ ꯃꯑꯣꯡꯗ ꯆꯥꯒꯗꯧꯕꯅꯦ꯫
ꯎꯝ ꯎꯝ꯫
ꯏꯁꯥꯅ ꯑꯄꯥꯝꯕ ꯃꯑꯣꯡꯗ ꯆꯥꯒꯗꯧꯕꯅꯦ꯫ ꯅ ꯐꯥꯎꯗꯧꯅꯦ ꯅꯁꯥꯗꯣ꯫
ꯈꯪꯗꯦ ꯍꯧꯔꯤꯁꯦ ꯑꯗꯒꯤ ꯉꯁꯤꯁꯨ ꯑꯩꯈꯣꯏꯁꯨ ꯀꯩꯅꯣꯒꯤ ꯑꯩꯈꯣꯏꯒꯤ ꯁꯥꯇ꯭ꯔ ꯏꯆꯤꯟꯅꯥꯎꯁꯤꯡꯗꯣ ꯀꯔꯤꯝꯇ ꯍꯥꯏꯅꯗ꯭ꯔꯦ ꯑꯩꯕꯨꯗꯤ ꯆꯠꯀꯦꯅ ꯈꯜꯂꯤ ꯍꯥꯏꯗꯤ ꯄꯩꯈꯥꯁꯨ ꯀꯨꯏꯔꯛꯇ꯭ꯔꯕꯅꯤꯅ ꯑꯗꯨꯗ ꯁꯨꯝ ꯑꯩꯈꯣꯏꯒꯤ ꯄꯩꯈꯥꯗ ꯑꯩꯈꯣꯏ ꯁꯖꯦꯁꯟ ꯈꯔ ꯍꯥꯏꯇꯥꯔꯦꯀꯣ ꯑꯗ ꯁꯨꯝ ꯇꯥꯊꯣꯛ ꯇꯥꯁꯤꯟ ꯇꯧꯔꯣ ꯑꯣꯖꯥꯗ ꯈꯔ ꯍꯪꯍꯧꯒꯦ ꯇꯧꯅꯦ ꯑꯩꯅ ꯍꯪꯅꯤꯡꯕ ꯈꯔ ꯑꯃꯁꯨ ꯂꯩꯔꯤꯑꯕ꯫ ꯑꯗꯨꯕꯨ ꯑ ꯈꯪꯗꯦ ꯉꯁꯤꯁꯦ ꯀꯩ ꯅꯨꯃꯤꯠꯅꯣ꯫
ꯉꯁꯤꯁꯦ꯫ ꯊꯥꯡꯖ꯫
ꯉꯁꯤꯁꯦ ꯖꯨꯟꯒꯤ ꯑ ꯖꯨꯟꯒꯤ ꯏꯃꯥ ꯀꯩꯅꯣꯅꯦ ꯀꯩꯅꯣ ꯉꯁꯤ ꯁꯨꯇꯤ ꯊꯥꯅꯗ꯭ꯔꯣ꯫
ꯉꯁꯤ ꯀꯔꯤ ꯇꯥꯒꯦ꯫
ꯁꯦꯀꯦꯟ ꯁꯦꯇ꯭ꯔꯗꯦ ꯁꯨꯇꯤ ꯊꯥꯅꯗ꯭ꯔꯥ꯫
ꯁꯦꯀꯦꯟ ꯁꯦꯇꯔꯗꯦꯗꯤ ꯑ ꯁꯀꯨꯜ ꯁ꯭ꯀꯨꯜ ꯁ꯭ꯀꯨꯜꯒꯤ ꯃꯈꯥ ꯄꯣꯜꯂꯦ ꯁꯦꯀꯦꯟ ꯁꯦꯇꯔꯗꯦ ꯊꯥꯕꯁꯨ ꯌꯥꯎꯏ ꯑꯗꯩ ꯊꯥꯗꯕꯁꯨ ꯂꯩ꯫ ꯅꯣꯏ ꯊꯥꯕ꯭ꯔ ꯏꯕꯦꯝꯃ꯫ ꯃꯣꯏ
ꯑꯩꯈꯣꯏꯗꯤ ꯀꯩꯅꯣꯁꯨ ꯇꯧꯑꯦ ꯑ ꯍꯌꯦꯡꯅꯤꯅꯦ ꯃꯔꯨꯞꯇꯣ꯫
ꯑꯧ ꯍꯌꯦꯡ ꯃꯔꯨꯞꯅꯦ꯫
ꯐꯥꯎꯖꯗꯤ ꯐꯔꯦ ꯅꯪ ꯐꯥꯎꯖꯗꯤ ꯑꯩꯅ ꯀꯩꯅꯣ ꯑ꯫ ꯏꯁꯤꯡ ꯑꯃꯁꯨ ꯊꯥꯡꯉꯗꯣꯏꯅ
ꯃꯥꯅꯦ꯫
ꯖꯥꯔ ꯑꯃ ꯂꯩꯕꯤꯅꯤ ꯅꯪꯒꯤ꯫
ꯑꯣꯇꯣꯏꯅꯣ꯫ ꯈꯪꯗꯤꯌꯦ ꯀꯩꯅꯣꯗꯣ ꯀꯩꯕ ꯑ ꯑꯁ ꯍꯌꯦꯡꯁꯦ ꯑꯩꯈꯣꯏꯒꯤ꯫ ꯂꯩꯀꯥꯏꯒꯤ ꯑꯣꯖꯥ ꯑꯃ ꯂꯩꯌꯦ ꯃꯥꯒꯤ ꯃꯄꯣꯛ ꯀꯨꯝꯃꯣꯟꯒꯤ ꯀꯩꯅꯣꯝꯃ꯫ ꯄꯨꯡꯌꯥꯝ ꯌꯩꯕ ꯑꯃ ꯇꯧꯗꯧꯔꯤ꯫ ꯊꯥꯏꯅꯗꯤ꯫ ꯃꯦꯟ ꯀꯥꯏꯅꯒ ꯍꯣꯏꯅꯗꫭ ꯑꯈꫭꯏꯂꫭꯏꯅꯗꯤ ꯈꯪꯉꯔꯣꯏꯕ ꯁꯤꯒꯤ ꯂꯥꯏꯟꯗ
ꯎꯝ
ꯑꯗꯨꯒꯤ ꯕꯥꯇꯣꯟꯁꯨ ꯇꯧꯁꯜꯂꯛꯑꯦ ꯑꯗꯒꯤ ꯍꯌꯦꯡꯗꯤ ꯂꯥꯏꯔꯤꯛ ꯇꯥꯕ ꯑꯩꯈꯣꯏꯒꯤ ꯐꯣꯔꯥ ꯅꯣꯡꯃ ꯋꯥꯠꯂꯤꯉꯩꯗ ꯑꯩꯈꯣꯏ ꯌꯨꯝꯁꯦꯡꯕꯒꯤ ꯂꯥꯏꯔꯤꯛ ꯇꯥꯕ ꯑꯃ ꯇꯧꯕꯗꯣ ꯑꯗꯨꯁꯨ ꯆꯠꯇꫭꯏꯕ ꯑꯗꯩ ꯀ꯭ꯂꯥꯁꯁꯨ ꯁꯌꯦꯡꯗꯤ ꯊꯕꯛ ꯌꯥꯝꯃꯤꯍꯦ
ꯁꯤꯗꯩ ꯁꯤꯗ ꯏꯁꯤꯡ ꯑꯁꯥꯕꯁꯦ ꯆꯐꯨꯗꯩ ꯂꯧꯊꯣꯛ ꯎꯅꯩꯕ ꯀꯣ ꯑꯗꯨ ꯀꯩꯅꫭꯗ ꯍꯥꯞ ꯍꯥꯞꯈ꯭ꯔꯕꯅꯦ ꯐ꯭ꯂꯥꯛꯁꯇ ꯍꯥꯞꯈ꯭ꯔꯕꯅꯦ
ꯊꯕꯛ ꯇꯧꯕꯤꯗꯨꯁꯨ ꯑꯁꯣꯝꯗ ꯂꯥꯏꯍꯧꯔꯝꯅꯤ ꯑꯁ ꯀꯅꯥ ꯀꯅꯥ ꯂꯩꯒꯦ ꯑꯗꯨ ꯍꯥꯏꯕ ꯀꯩꯅꯣ ꯑꯩ ꯆꯪꯖꯗꯦ ꯇꯟꯗꯅꯤ
ꯆꯪꯉꯨ ꯑꯩꯁꯨ ꯁꯨꯆꯪ ꯆꯪꯉꫭꯏ ꯃꯀꯥ ꯑꯣꯏ ꯗꯦ
ꯥꯍꯥꯏ ꯐꯣꯟ ꯇꯧꯔ ꯆꯜꯂꯦ ꯊꯕꯛ ꯌꯦꯡꯁꯤꯦ ꯍꯥꯏꯔ ꯂꯣꯏꯨꯔꯦ ꯑꯗꯨꯑꯣꯏꯁꯨ ꯀꯩ ꯂꯩꯕꯤꯒꯦ ꯅꯨꯃꯤꯗꯥꯡꯕꯣ ꯑꯊꯦꯡꯕꯗ ꯀꯩ ꯂꯩꯕꯤꯒꯦ ꯀꯩ ꯍꯔꯛꯀꯅꯤ ꯃꯤꯂ
ꯎꯝ
ꯑꯩꯗꯤ ꯉꯔꯥꯡ ꯌꯥꯝ ꯍꯥꯏꯅꯤꯡꯉꯕ ꯑꯁ ꯅꯨꯃꯤꯠ ꯇꯔꯥꯅꯤꯒꯤ ꯉꯔꯥꯡ
ꯎꯝ ꯇꯤꯡꯉꯌꯦ ꯃꯥ ꯑꯁꯥꯕꯗ ꯇꯤꯡꯗ꯭ꯔꯗꯤꯅꯦ ꯆꯥꯕ ꯅꯨꯡꯉꯥꯏꯇꯦꯕ ꯍꯥ
ꯇꯤꯡꯉꯗꯤ ꯌꯥꯏ ꯍꯥꯏꯕꯅꯦꯕ ꯑꯁꯥꯕꯗꯨꯗ
ꯑꯥ ꯇꯤꯡꯉꯀꯥꯟꯗ ꯃꯥꯏ ꯄꯣꯞꯊꯣꯔꯛꯈꯤꯅꯤꯕ ꯑꯗꯨꯗꯨꯒꯅ ꯄꯣꯞ ꯊꯂꯛꯀꯥꯟꯗ ꯃꯥꯒꯤ ꯎꯝ ꯑꯩꯈꯣꯏꯒꯤ ꯀꯩ ꯍꯥꯏꯅꯤ ꯃꯅꯥꯛ ꯃꯅꯡ ꯃꯅꯥꯛꯒꯤ ꯇꯥꯏꯞ ꯑꯩꯈꯣꯏꯒꯤ ꯃꯔꯤ ꯃꯔꯤ ꯁꯝꯅꯔꯛꯈꯤꯅꯦꯕ ꯅꯞꯁꯟꯅꯔꯒ ꯍꯋꯥꯏꯖꯥꯔ ꯁꯝꯅꯔꯒꯤ ꯑꯗꯨꯃꯥꯏꯅ ꯑꯗꯨꯃꯥꯏꯅ ꯇꯧꯔꯀꯥꯟꯗ ꯅꯠꯇ꯭ꯔꯗꯤ ꯅꯠꯇꯦꯕ ꯑꯗꯨꯒꯤꯗꯤ ꯑꯩ ꯉꯥꯏꯍꯥꯛ ꯉꯥꯏꯅꯔꯤꯕ
ꯑ ꯑꯗꯣ ꯀꯩꯅꯣ ꯇꯧꯕ꯭ꯔꯣ ꯑ ꯀꯩꯅꯣ ꯀꯩꯅꯣꯝ ꯑꯗꯣ ꯀꯩꯅꯣꯝꯇ ꯍꯥꯏꯍꯧꯈꯤ ꯗꯥꯛꯇꯔ ꯑꯣꯠꯁꯦ ꯅꯪ ꯆꯥꯃꯁ ꯀꯌꯥꯃꯨꯛ ꯆꯥꯒꯦ
ꯑꯗꯨꯗꯤ ꯑꯗꯨꯒꯤ ꯆꯥꯡꯗꯨꯗꯤ ꯑꯩꯗꯤ ꯒ꯭ꯂꯥꯁ ꯇꯪꯈꯥꯏꯃꯨꯛ ꯑꯗꯨꯝ ꯍꯥꯞꯄꯦ ꯑꯗꯨꯒꯒ ꯎꯝ ꯏꯁꯤꯡꯗꯣ ꯃꯥꯒꯤ ꯆꯥꯅꯕ ꯏꯁꯤꯡꯗꯣ ꯍꯥꯞꯄꯦ ꯏꯁꯤꯡꯗꯣ ꯌꯥꯝꯗ꯭ꯔꯒꯁꯨ ꯀꯩꯅꯣ ꯇꯧꯁꯟꯈꯤꯅꯦꯕꯀꯣ